ꯍꯥ ꯇꯥꯕꯔ꯭ ꯆꯥꯔꯕꯣ ꯏꯕꯨꯡꯉꯣ
ꯆꯥꯔꯦꯗꯔ꯭ꯤ ꯌꯦ ꯆꯥꯗꯔ꯭ꯤ ꯆꯥꯛ ꯊꯣꯡꯉꯤꯌꯦ ꯏꯆꯦꯗꯤ ꯅꯨꯡꯉꯥꯏꯕꯤꯔꯤꯕꯣ
ꯅꯨꯡꯉꯥꯏꯔꯤꯌꯦ ꯀꯨꯏꯔꯦ ꯋꯥꯔꯤ ꯁꯥꯟꯅꯗꯕꯅ ꯇꯧꯔꯛꯏꯔꯣ
ꯎꯝ ꯏꯆꯦ ꯊꯥꯔꯧꯅꯦ ꯍꯨꯖꯤꯛꯀꯤꯗꯣ ꯃꯦꯔꯤꯅꯥ ꯋꯥꯆꯞꯇꯣ
ꯑꯁ ꯃꯤ ꯑꯗꯨꯗꯤ ꯉꯥꯢꯈꯣ ꯑꯩ ꯊꯔꯛ ꯀꯦꯁꯦ ꯀꯣꯟꯅ ꯊꯥꯔꯛ ꯀꯦ ꯍꯣꯔꯦꯟ ꯁꯤ ꯂꯣꯏꯔꯒ ꯊꯤꯕ ꯌꯥꯝ ꯇꯜꯂꯦ
ꯃꯥꯏ ꯏꯁꯇꯦꯇꯁ ꯊꯝꯃꯦ ꯍꯥꯢꯗꯥꯏꯅꯦ ꯑꯩꯗꯤ ꯁꯤꯗ ꯍꯨꯏ ꯍꯨꯏ ꯑꯝ ꯂꯩꯔꯦ ꯑꯩ ꯍꯨꯏ ꯑꯝ ꯂꯩꯔꯦ
ꯍꯣꯏ ꯃꯌꯥꯡꯗꯒꯤ ꯀꯌꯥꯞꯄꯤ ꯑꯣꯏꯔꯝꯅꯤ
ꯑꯩ ꯑꯩ ꯐꯣꯇꯣ ꯊꯥꯒꯤꯝꯅꯤ ꯌꯣ
ꯃꯣꯏ ꯑꯩ ꯎꯔꯦ
ꯍꯨꯏ ꯂꯩꯔꯦ
ꯆꯦ ꯃꯥꯂꯦꯝ ꯍꯣꯏꯒꯤ ꯑꯉꯥꯡꯗꯣ ꯌꯦꯡꯉꯨꯅꯦ ꯃꯣꯏꯗꯥꯏ ꯃꯆꯥꯗꯣ
ꯑꯣ ꯆꯥꯎꯔꯦꯅꯦ
ꯑꯗꯨꯅꯦ ꯑꯩ ꯃꯁꯛ ꯐꯥꯎ ꯎꯗ꯭ꯔꯤꯌꯦ
ꯅꯨꯄꯥꯔ ꯀꯩꯅꯣꯝ ꯑꯣꯏꯗꯥꯏꯅꯦ
ꯅꯨꯄꯥꯅꯦ
ꯍꯥꯟꯗꯤ ꯄꯤꯛꯇꯔꯨ ꯄꯤꯛꯏ ꯍꯥꯟꯗꯤ ꯄꯤꯛꯇꯔꯨ ꯄꯤꯛꯏ ꯆꯥꯎ ꯍꯦꯟꯗꯦ
ꯑ ꯃꯦꯌꯤꯅꯥꯏ ꯐꯣꯇꯣꯖꯦ ꯌꯥꯎꯔꯝꯗ꯭ꯔꯦ
ꯃꯥꯏ ꯏꯁꯇꯦꯇꯁ ꯊꯝꯃꯦ ꯍꯥꯏꯁꯦ
ꯑꯥ ꯏꯁꯇꯦꯇꯁ ꯅꯠꯇꯦ ꯑꯥ ꯊꯝꯃꯀꯥꯟ ꯊꯥꯔꯛꯀꯦ ꯏꯕꯨꯡꯉꯣ ꯁꯤꯒꯤ ꯑꯉꯥꯡꯖꯤꯅ ꯈꯣꯏ ꯏꯃꯥꯟꯅꯕꯤ ꯁꯣꯅꯤꯒꯤ ꯃꯆꯥꯅꯤꯌꯣꯡ
ꯑꯣ ꯊꯥꯏꯅꯩ ꯁꯣꯅꯤ ꯗꯣ
ꯊꯥꯏ ꯁꯣꯅꯤ ꯅꯥꯎꯔꯦꯝꯒꯤꯗꯣ
ꯅꯨꯄꯤꯔꯥ
ꯑꯥ
ꯑꯦ
ꯑ
ꯏꯟꯁꯇꯒ꯭ꯔꯝ ꯄꯥꯏ ꯏꯃꯦꯗꯅꯗꯣ
ꯃꯦꯂꯥ ꯄꯥꯏꯗꯕ ꯃꯥꯜꯂꯦ ꯈꯪꯗꯦ ꯄꯥꯏꯔꯝꯅꯤ ꯑꯦꯁꯥꯏ ꯕꯣꯜꯒꯤ ꯑꯉꯥꯡ ꯑꯣꯏꯔꯥꯡ ꯅꯨꯡꯁꯤꯅꯦ
ꯃꯅꯦꯃꯣ ꯃꯥꯔꯖꯤꯁ
ꯑꯥ ꯍꯣꯏꯃ ꯏꯕꯨꯡꯉꯣ ꯀꯩꯅꯣ ꯇꯧꯕ꯭ꯔꯥ ꯑꯟꯖꯂꯤꯀꯥꯗꯤ ꯑꯩꯖꯥ ꯅꯨꯡꯉꯥꯏꯔꯕ꯭ꯔꯥ
ꯍꯣꯏ ꯍꯟꯗꯛ ꯑꯩꯖ ꯍꯝꯗꯧꯔꯤꯉꯅ ꯃꯣꯏꯒꯤ
ꯑꯥ ꯑꯗ ꯁꯨꯝ ꯃꯃꯥꯡꯒꯤ ꯅꯨꯡꯉꯥꯏꯈꯤ ꯍꯥꯏꯕ꯭ꯔ
ꯑ ꯏꯉꯥꯏꯇꯔꯃ
ꯑ
ꯐꯠꯇ ꯑꯣꯝ ꯊꯥ ꯀ
ꯎꯝ
ꯃꯉꯥ ꯇꯅꯤ ꯑꯃꯥꯅꯤ ꯑ
ꯑ ꯏꯐꯦꯛꯅꯤ ꯍꯥꯏꯦ
ꯐꯁ ꯑꯦꯗꯔꯣꯗꯤ ꯀꯊꯠ ꯆꯒꯔ ꯀꯗꯤ
ꯐꯖꯩꯌꯦ ꯐꯖꯩꯌꯦ ꯂꯩꯕꯦꯟꯗꯔ ꯁꯨꯠꯀ ꯆꯗ ꯕꯨꯂꯥꯏ ꯀꯟꯅ ꯄꯥꯎ ꯍꯥꯏꯌꯣ ꯍꯟꯗꯛꯀꯤꯗꯣ ꯈꯔ ꯐꯖ ꯈꯣꯅꯅꯕ
ꯇꯥꯏꯌꯦ
ꯏꯈꯣꯏꯒꯤꯁꯋꯥ ꯁꯤ ꯐꯒꯅꯦ ꯄꯥ
ꯍꯥ
ꯑꯩꯈꯣꯏ ꯀꯁ ꯑꯗ ꯑꯦꯝ ꯄꯁꯦ ꯐꯪꯝ ꯇꯥꯡꯉꯣꯏ ꯑꯗꯣ ꯃꯥ ꯊꯣꯛꯈꯤꯗꯧ ꯃꯥꯜꯂꯦ ꯑꯩꯈꯣꯏ ꯍꯧꯖꯤꯛ ꯀꯨꯏ ꯅꯠꯇꯦ
ꯣꯏꯇꯤ ꯑꯦꯇ ꯀꯗꯒ꯭ꯔꯣ
ꯑꯩ ꯑꯩꯆꯦ ꯈꯔ ꯊꯥꯏꯦ ꯈꯜꯂꯤꯕꯅꯤꯅ ꯍꯥꯏꯗꯤ ꯂꯣꯏꯁꯤꯜꯂꯒ ꯑꯩꯩꯅꯣ ꯆꯤꯕꯤ ꯑꯃ ꯄꯥꯏꯌꯦꯅ ꯉꯥꯏꯗ꯭ꯔꯤꯉꯩ ꯃꯇꯝꯗ ꯊꯥꯁꯤꯦꯅ ꯈ
ꯑꯩ ꯆꯗꯕ
ꯑ ꯌꯨ ꯄꯤ ꯑꯦꯁ ꯁꯤ ꯑꯦꯦꯝ ꯄꯤ ꯑꯦꯁ ꯁꯤ
ꯌꯥꯏ ꯀꯩꯅꯩꯅꯣ
ꯑꯗꯨꯃꯥꯏꯅ ꯇꯧꯖꯒ ꯑꯩꯩꯅ ꯁꯤ ꯑꯩꯒꯤ ꯆꯥꯟꯁ ꯐꯪꯃ ꯐꯪꯉꯤꯉꯩꯁꯦ ꯑꯩ ꯉꯝꯅꯕ ꯆꯍꯤ ꯃꯉꯥꯁꯤ ꯃꯅꯨꯡꯗ ꯍꯣꯠꯅꯔꯦꯅ ꯑꯗꯨ ꯆꯍꯤ ꯊꯥꯔꯇꯤꯕꯨꯗꯤ ꯁꯨꯔꯅꯤ ꯑꯗꯨꯒ ꯆꯍꯤ ꯊꯥꯔꯇꯤ ꯍꯥꯏꯁꯦ ꯑꯦꯀꯥꯗꯃꯤꯛꯀꯤꯗꯤ ꯁꯨꯔꯣꯏꯕ
ꯀ ꯊꯇ ꯁꯅ ꯏ ꯄꯥꯖꯥ
ꯑꯗꯨ ꯑꯦꯝ ꯕꯤ ꯑꯦꯁ ꯁꯤ ꯑꯗꯨ ꯊꯥꯒꯗꯣꯏꯅꯤ ꯊꯥꯔꯇꯤ ꯁꯨꯕꯗꯤ ꯀꯩꯅꯣꯗꯅꯤ ꯊꯥꯔꯇꯤꯁꯦ ꯑꯉꯥꯡ ꯑꯣꯏꯔꯤꯌꯦ ꯑꯗꯨꯒ
ꯏ ꯏꯆꯦꯒꯤ ꯏꯆꯦꯒꯤ ꯏꯆꯦ ꯎ
ꯑꯩꯠꯁꯤꯗ ꯁꯚꯦꯟꯃꯨꯛ ꯁꯨꯔꯝꯃꯅꯤ ꯑꯩꯠ ꯇ꯭ꯋꯦꯟꯇꯤ ꯐꯥꯏꯚ ꯁꯨꯔꯕꯅꯤ ꯇ꯭ꯋꯦꯟꯇꯤ ꯁꯚꯦꯟ ꯇ꯭ꯋꯦꯟꯇꯤ ꯑꯥꯏꯠ ꯁꯨꯃꯥꯏꯅ ꯁꯨꯔꯝꯃꯅꯤ
ꯗꯤꯅꯦ ꯃꯥꯖꯥ
ꯀꯥꯏ ꯇꯅ ꯂꯤꯕ ꯀꯧꯗ꯭ꯔꯤꯌꯦ ꯊꯥꯔꯇꯤ ꯐꯥꯏꯚꯇꯅꯦ ꯂꯤꯕ ꯍꯥꯏꯁꯦ
ꯎ ꯃ ꯀꯩꯅ ꯑꯦꯇꯨ ꯀꯩꯒꯤ ꯐꯥꯏꯅ ꯑꯩ ꯇꯨꯩꯒꯤ ꯍꯥꯏꯔꯝꯃꯦ ꯍꯥꯏꯕꯗꯣ ꯀꯅꯥꯅꯣ ꯑꯗꯨꯗꯣ
ꯈꯪꯗꯦ ꯑꯩ ꯈꯣꯏꯃꯥꯟꯅꯅꯕꯕ ꯑꯩꯉꯣꯟꯗꯗꯤ ꯍꯥꯏꯔꯛꯇ꯭ꯔꯕ
ꯀꯅꯥꯅꯣꯕꯥ ꯑꯗꯣ
ꯑꯩ ꯈꯪꯗꯦꯕꯥ ꯃꯁꯛꯇꯤ
ꯑꯗꯨꯗ ꯀ ꯃꯤꯗ ꯑꯈꯣꯏ ꯃꯥ ꯀꯦꯝ ꯍꯥꯏꯔꯛꯇꯦ
ꯃꯥꯅ ꯃꯁꯛ ꯍꯥꯏꯩꯗꯕ ꯑꯩꯉꯣꯟꯗ ꯑꯗꯨ ꯈꯇꯪ ꯍꯥꯏꯕꯥ ꯋꯥꯅꯤ
ꯂꯟꯊꯥ
ꯄꯨꯡ ꯀꯌꯗꯅꯣ ꯇꯨꯝꯕꯗꯣ
ꯄꯨꯡ ꯃꯪꯉꯥ ꯇꯨꯝꯃꯤ
ꯑꯗꯨ ꯅꯪ ꯀꯩꯒꯤꯅꯣ ꯊꯦꯡ ꯊꯦ ꯍꯧꯒꯠꯂꯕꯣ
ꯄꯨꯡ ꯃꯉꯥ ꯍꯥꯏꯗꯤ ꯑꯌꯨꯛꯀꯤ ꯄꯨꯡ ꯃꯉꯥꯗ ꯇꯨꯝꯃꯒ ꯄꯨꯡ ꯇꯔꯥꯃꯥꯊꯣꯏꯗ ꯑꯩꯈꯣꯏꯂꯤꯁꯨ ꯊꯤꯉꯦꯒ
ꯄꯨꯡ ꯃꯉꯥꯗ ꯑꯗꯨꯗꯤ ꯑꯌꯨꯛꯀꯤ
ꯀꯩ ꯀꯩ ꯂꯣꯏꯅ ꯁꯟꯕꯅꯦ ꯉꯥꯔꯥꯡ ꯂꯣꯏꯅ
ꯆꯥꯡ ꯅꯥꯏꯅ ꯇꯨꯝꯒꯦ ꯂꯩꯇꯦ
ꯑꯗꯣ ꯍꯧꯖꯤꯛꯇꯤ ꯇꯨꯝꯕꯒ ꯌꯥꯥꯗꯦ ꯑꯦꯛꯖꯥꯝ ꯃꯌꯥ ꯌꯧꯁꯜꯂꯛꯄꯩ ꯑꯦꯛꯖꯥꯝ ꯃꯅꯨꯡꯗꯥ ꯇꯨꯝꯃꯥꯒꯦ ꯁꯤꯅꯦ
ꯂꯥꯏꯐꯥ ꯇꯨꯝ ꯂꯩꯔꯕꯣ
ꯅꯪꯇꯪ ꯆꯥꯗꯣꯏꯅꯦꯕ ꯑꯇꯩ ꯂꯣꯏ ꯆꯥꯔꯒ
ꯎꯝ
ꯈꯛꯇꯪ ꯈꯛꯇꯪ
ꯐꯥꯔꯁꯀꯤ ꯀ꯭ꯂꯤꯂꯤꯌꯥꯔ ꯇꯧꯔꯦ ꯁꯦꯀꯦꯟꯒꯤ ꯀ꯭ꯂꯤꯌꯔ ꯇꯧꯔꯦ ꯐꯣꯔꯠꯀꯤ ꯀ꯭ꯂꯤꯌꯥꯌꯔ ꯇꯧꯔꯦ ꯊꯥꯔꯠꯀꯤ ꯑꯃ ꯂꯩꯔꯦ
ꯑꯁ ꯑꯗꯨꯗꯤ ꯀꯝ ꯀꯥꯟ ꯊꯥ ꯑꯗꯨꯕ
ꯃꯊꯪ ꯁꯕꯦꯟ ꯁꯦꯃꯦꯁꯇꯔꯗ
ꯑꯗꯨ ꯊꯥꯎꯔꯣ ꯑꯗꯨ ꯂꯩꯍꯜꯂꯣꯅꯣ ꯏꯃꯥ ꯄꯩꯁꯥ ꯌꯥꯝ ꯄꯥꯏꯗꯦ
ꯑꯣꯀꯦ
ꯅꯪ ꯁꯥꯔꯇꯤꯐꯤꯀꯦꯠꯇꯨꯗ ꯄꯨꯔꯛꯑꯀꯥꯟꯗ ꯃꯥꯔꯛꯁꯤꯠꯇꯣ ꯌꯦꯡꯉꯗꯤ ꯕꯦꯛ ꯑꯥꯗ ꯂꯩꯖꯔꯕ
ꯀꯝꯄꯥꯟꯇ ꯊꯥꯔꯤꯗ
ꯑꯩꯈꯣꯏ ꯁꯥꯟ ꯃꯩꯇꯩ ꯃꯆꯥ ꯏꯁ ꯍꯥꯏꯗꯤ ꯐꯔꯃꯦ ꯑꯇꯩ ꯑꯦꯗꯤꯁꯟꯒꯗꯤ ꯃꯥꯗꯤ ꯊꯥꯔꯠꯀꯤꯁꯨ ꯂꯩꯔꯤ ꯐꯣꯔꯠꯀꯤꯁꯨ ꯂꯩꯔꯤ ꯐꯤꯐꯀꯤꯁꯨ ꯂꯩꯔꯤ ꯑꯗꯒꯤ ꯀꯩꯅꯣꯁꯨ ꯀꯩꯅꯣ ꯑꯦꯗꯤꯁꯟ ꯅꯠꯇꯦ ꯆꯤꯡꯈꯩꯒꯤꯁꯨ ꯊꯥꯔꯠꯀꯤꯁꯨ ꯂꯩꯔꯤ ꯐꯣꯔꯠꯀꯤꯁꯨ ꯂꯩꯔꯤ ꯐꯤꯐꯀꯤꯁꯨ ꯂꯩꯔꯤ
ꯅꯨꯡꯁꯤꯕꯁꯨ ꯕꯤꯚꯥꯟ ꯀꯧꯗꯧꯔꯤ
ꯅꯨꯡꯁꯤꯕꯗꯣ ꯅꯨꯡꯁꯤꯕ ꯗꯤꯐꯥꯝ ꯇꯧꯗꯧꯔꯦ
ꯑꯥ
ꯏ ꯀꯥꯏꯗ
ꯃꯅꯤꯄꯨꯔꯗ ꯀꯩꯅꯣꯝ ꯍꯥꯏꯅ ꯃꯐꯝꯗꯨꯒꯤ ꯑꯩ ꯀꯥꯎꯊꯣꯛꯀꯔꯦ
ꯌꯥꯝ ꯐꯩꯩꯅ ꯃꯣꯏꯗꯨ ꯃꯣꯏꯗꯨꯕꯨ ꯂꯨꯗꯖꯥꯠꯒ ꯍꯥꯏꯗꯤ ꯈꯔ ꯂꯥꯏꯖꯔꯦ ꯑꯩꯖꯥꯝ ꯊꯥꯕꯥ ꯈꯣꯠꯄ
ꯈꯪꯗꯦ ꯐ
ꯁꯩꯩꯅ ꯃꯥꯔꯌꯥ ꯗꯤ ꯀ ꯋꯥ
ꯑꯖꯥꯎꯗꯤꯤ ꯑꯦꯛꯖꯥꯝ ꯊꯥꯅꯤꯅ ꯑꯩꯈꯣꯏꯁꯨ ꯌꯥꯎ ꯌꯥꯦ
ꯏꯜꯖꯥ ꯀꯔꯤꯒꯤ ꯑꯦꯁ ꯑꯦꯁ ꯁꯤ ꯂꯌꯥ
ꯑꯗꯨ ꯍ
ꯑꯦꯀ ꯏꯁ ꯑꯕꯅ
ꯑ
ꯑꯕ ꯃꯅꯥꯎꯄꯥꯋꯥꯁꯤꯡꯒ ꯂꯩꯔꯝꯃꯦꯕ ꯃꯥꯅ ꯑꯥꯔꯃꯤ ꯈꯟꯈ꯭ꯔꯅꯤꯗꯤ ꯆꯠꯈ꯭ꯔꯅꯤ ꯇꯦꯅꯤꯡ ꯇꯣꯂꯣꯞ ꯆꯥꯈ꯭ꯔꯅꯤ
ꯑꯗꯨꯒꯤ ꯃꯣꯏ ꯑꯕꯨꯖꯁꯤꯅꯦ ꯃꯥꯗꯤ ꯃꯩꯗꯁꯨ ꯐꯖꯅ ꯀꯥ ꯀꯥ ꯊꯝꯕꯤꯗꯦꯅ ꯎꯝ ꯂꯥꯏꯔꯤꯛ ꯄꯥꯝꯅꯕ ꯀꯥ ꯑꯃ ꯄꯤꯔꯣ ꯂꯥꯏꯔꯤꯛꯁꯨ ꯄꯥꯖꯔꯒ ꯑꯌꯨ ꯑꯌꯨꯛꯇꯒꯁꯨ ꯋꯥꯛꯀꯤꯡ ꯑꯗꯨꯝ ꯆꯦꯜꯂꯤꯌꯦ ꯆꯠꯂꯦ
ꯍꯥ
ꯌꯥꯝ ꯊꯥꯕ
ꯑ ꯔꯪ ꯊꯥꯕ ꯁꯠꯂꯦ ꯍꯥꯏꯌꯦ
ꯆ ꯑꯗꯨꯒ ꯄꯩꯁꯥꯒ ꯂꯣꯏꯅꯅ ꯑꯗꯨꯝꯕ ꯃꯌꯥꯝꯗꯥ ꯀꯣꯆꯤꯡ ꯀꯥꯏꯗꯅꯣꯝ ꯆꯠꯂꯦ ꯍꯥꯏꯌꯦ ꯀꯩꯁꯥꯝꯄꯥꯠꯇ ꯑꯗꯨꯃꯥꯏꯅ ꯆꯠꯂꯦꯗꯅ ꯑꯗꯩ ꯑꯌꯨꯛ ꯉꯟꯇꯥꯗ ꯍꯧꯒꯠꯅ ꯋꯥꯀꯤꯡ ꯆꯦꯜꯂꯦ ꯍꯥꯏꯌꯦꯡ ꯂꯝꯖꯦꯟ
ꯌꯥꯝ ꯐꯥꯏꯅꯦ ꯃꯤꯗꯤ
ꯑꯗꯨꯃꯥꯏꯅ ꯇꯧꯑꯤꯅ ꯃꯗꯔ꯭ꯁꯗꯦ ꯅꯨꯃꯤꯠꯗ ꯃꯥꯗ꯭ꯔꯁ ꯗꯦ ꯅꯨꯃꯤꯠꯇ ꯂꯥꯛꯑꯝꯃꯦꯕ
ꯑꯣ ꯑꯗꯨꯗꯔꯣ
ꯑꯥ ꯑꯗꯨꯒꯤ ꯏꯕꯣꯛꯅ ꯍꯥꯏꯔꯛꯄ ꯑꯗꯣ ꯑꯗꯨꯃꯥꯏꯅ ꯇꯧꯋꯦ ꯑꯗꯨꯃꯥꯏꯅ ꯍꯥꯏꯔꯄ
ꯉꯥꯎꯁꯟꯅꯗꯕꯅꯤꯅ ꯐꯩꯗ
ꯈꯔ ꯒ꯭ꯌꯥꯟ ꯇꯥꯕꯁꯤꯅ ꯍꯣ ꯍꯣꯏ ꯍꯣ ꯍꯣꯏ